ꯍꯜꯂꯣ ꯍꯜꯂꯣ
ꯑꯩ ꯇꯥꯔꯛ ꯌꯥꯝ ꯐꯔꯦ ꯑꯗꯣ ꯀꯩꯒꯤꯅꯣ ꯁꯤ
ꯑꯕꯗꯨ ꯇꯧꯕꯅꯦꯕꯀꯣ ꯑꯩꯁꯨ ꯌꯦꯟ ꯊꯣꯡꯉꯗꯣꯏꯅꯦ ꯑꯩꯈꯣꯏꯁꯨꯟ ꯌꯦꯟ ꯂꯩꯔꯛꯏꯅꯦ ꯌꯦꯟ ꯂꯩꯔꯨꯏꯅꯦ ꯆꯪꯉꯛꯏꯅꯦ
ꯂꯩꯔꯨꯏꯔꯥ
ꯎꯝ ꯂꯩꯔꯣꯏꯅꯦ ꯌꯦꯂ ꯊꯂꯛꯏꯅꯦ ꯋꯥꯛꯀꯤꯡ ꯑꯣꯏꯅ ꯌꯦꯟ ꯆꯥꯥꯁꯦ ꯃꯅꯥ ꯃꯁꯤꯡ ꯈꯔ ꯈꯔꯅꯗꯤ ꯈꯔ ꯇꯣꯏꯔꯦꯕ ꯑꯗꯨꯒꯤ ꯃꯅꯥ ꯃꯁꯤꯡꯗꯣ ꯑꯃꯨꯛ ꯉꯥꯛꯇꯪ ꯕ꯭ꯔꯦꯛ ꯊꯥꯔꯒ ꯑꯃꯨꯛ ꯌꯦꯟ ꯆꯥꯗ꯭ꯔꯦꯅ
ꯑꯩꯗꯤꯀꯣ ꯍꯧꯖꯤꯛꯇꯣ ꯍꯜꯂꯛꯇ꯭ꯔꯁꯨ ꯉꯥꯏꯔꯤ ꯈ ꯑꯗꯨꯗꯨꯒ ꯌꯦꯟꯁꯨ ꯑꯩꯅ ꯊꯣꯡꯗꯣꯔꯤꯕꯅꯦ ꯑꯩ ꯊꯣꯡꯅꯤꯡꯉꯦꯅ ꯊꯣꯡ ꯊꯥꯛꯄꯁꯦ ꯌꯥꯝ ꯀꯟꯅ ꯄꯥꯡꯈꯠꯂꯛꯏ ꯍꯧꯖꯤꯛꯀꯥꯟꯁꯦ
ꯊꯧꯒꯅ ꯊꯧꯕ
ꯑꯗꯣ ꯍꯉ ꯋꯥ
ꯑꯥ
ꯈꯪꯗꯦ ꯑꯩ ꯀꯥꯎꯔꯦ ꯑꯣ ꯑꯩꯈꯣꯏ ꯁꯤꯗ ꯖꯥꯝ ꯃꯌꯥꯝ ꯍꯧꯕꯗꯣ
ꯑꯗꯨꯗꯣ ꯅꯣꯏ ꯁꯥꯏꯗ ꯑꯝꯇ ꯍꯦꯛ ꯈꯔꯨꯗꯅ ꯑꯝꯇ ꯆꯥꯥꯁꯔꯅ ꯆꯥꯁꯦ ꯑꯩꯈꯣꯏꯔꯁꯨ
ꯗꯤ ꯃꯥ ꯅꯍꯥꯟ ꯍꯦꯛ ꯄꯤꯔꯛꯑꯦꯗꯣ ꯃꯥꯁꯨ ꯌꯥꯝ ꯀꯟꯅ ꯂꯥ ꯐꯪꯗꯕ ꯃꯥꯜꯂꯦꯕ ꯑꯗꯨꯅ ꯑꯃ ꯈꯨꯕꯥꯛ ꯑꯃꯇꯪꯒꯨꯝꯕ ꯄꯤꯔꯛꯄꯗꯣ
ꯑꯣ ꯑꯗꯨꯗ ꯑꯗꯨ ꯃꯣꯏ ꯃꯣꯏ ꯄꯥꯔꯇꯤ ꯇꯧꯔꯒ ꯑꯝꯇ ꯑꯝꯇ ꯑꯝꯇ ꯍꯦꯛꯒꯠꯂꯗꯣ ꯈꯔ ꯌꯥꯝꯅ ꯍꯒ ꯈꯔ ꯄꯤꯔꯛꯑꯣ ꯑꯩꯈꯣꯏꯗ
ꯑꯧ ꯑꯗꯨꯅꯦ ꯍꯥꯏꯌꯣ ꯍꯥꯏꯐꯇ ꯍꯥꯏꯒꯦꯣ ꯑꯣꯏꯕ ꯑꯩꯁꯨ ꯆꯥꯅꯤꯡꯉꯦ ꯍꯥꯎꯁꯨ ꯍꯥꯎꯋꯤꯗꯅ ꯑꯗꯨꯅꯤ ꯍꯥꯏꯁꯨ ꯑꯩꯁꯨ ꯐꯥꯈꯤ ꯅꯠꯇ ꯇꯤꯌꯦ ꯍꯥꯏꯗꯤ ꯇꯥꯡꯒꯟ ꯆꯩꯈꯣꯛꯅ ꯊꯨ ꯑꯃ ꯍꯦꯛꯑ ꯑꯁꯤ ꯔꯥꯈꯠꯂꯕꯅꯦ
ꯑꯈꯟꯁꯦ ꯇꯧꯅ ꯇꯧꯅꯅꯣꯏꯕꯤꯦꯝꯃ ꯑꯗꯨꯒꯒꯨꯝꯕ
ꯑꯥ
ꯅꯣꯏꯗꯤ ꯅꯣꯏꯗꯤ ꯍꯤꯟꯖꯥꯡ ꯊꯣꯡ ꯑꯃꯗꯤ ꯌꯥꯎꯖꯕ ꯁꯦꯝꯃꯛꯛꯄꯀꯣ
ꯇꯤꯜꯍꯧ ꯆꯅ ꯃꯣꯏ ꯀꯟꯅ ꯁꯦꯝꯃꯤ ꯑꯩꯅ ꯋꯥꯔꯤ ꯁꯥꯟꯅ ꯂꯩꯊꯣꯛꯏ ꯅꯥꯀꯟꯗ
ꯅꯪ ꯅꯨꯡꯁꯤꯔꯅꯤꯍꯦ ꯃꯩꯅ
ꯅꯨꯡꯉꯥꯏꯇ꯭ꯔꯥ
ꯎꯝ ꯅꯨꯡꯉꯥꯏꯅꯤ ꯅꯪ ꯅꯪ ꯅꯨꯡꯉꯥꯏꯕ ꯍꯥꯏꯕ‌ꯣ ꯃꯤꯅ ꯅꯨꯡꯁꯤꯕꯤꯔꯅꯤ ꯅ‌ꯪ
ꯑꯗꯣ ꯈꯪꯉꯕ ꯌꯦꯟꯖ‌ꯦ ꯄꯤꯁ ꯃꯇꯨꯝ ꯈꯨꯆꯥꯎ ꯈꯨꯆꯥꯎ ꯑꯃ
ꯑꯩꯈꯣꯏꯗꯤ ꯑꯩꯈꯣꯏ ꯑꯩꯈꯣꯏꯁꯨ ꯆꯥꯎꯔꯝꯗꯧ ꯃꯥꯜꯂꯦ ꯑꯩꯈꯣꯏꯁꯨ ꯌ‌ꯦꯟ ꯄꯤꯁ ꯆꯥꯎꯕ ꯃꯥꯜꯂꯦꯀꯣ ꯎꯝ ꯑꯣ
ꯑꯩ ꯑꯉꯥꯡ ꯇꯨꯏꯁꯟ ꯇꯧꯕꯒꯤ
ꯍꯣꯏ ꯍꯣꯏ
ꯑ ꯑꯗꯣ ꯑꯩꯌ‌ꯣ ꯀꯥꯡꯕꯨ ꯆꯤꯛꯑꯦ
ꯁ‌ꯣꯔꯗ‌ꯣ ꯌꯥꯝ ꯀꯟ ꯀꯟ ꯍ‌ꯣꯖꯟꯂꯛ ꯀꯅ‌ꯣ ꯇꯥꯅꯤꯡꯗꯦ
ꯏꯌꯥꯔꯄꯤꯁ ꯍꯥꯞꯄꯩꯅꯦ ꯋꯥꯔꯧꯕꯤꯒꯅꯣ
ꯍꯣꯏ ꯍꯣꯏ
ꯑꯩ ꯍꯧꯖꯤꯛ ꯌꯦꯟꯁꯨ ꯆꯥꯝꯗꯣꯏꯅꯦ ꯅꯪꯒ ꯋꯥꯔꯤ ꯁꯅ ꯁꯥꯥꯟ ꯑꯗꯣ ꯈꯔ ꯐꯔꯕ
ꯐꯔ‌ꯦ
ꯑꯩꯁꯦ ꯆꯥꯛꯁꯦ ꯂꯥꯝꯃꯦ
ꯆꯥꯛꯇꯨꯗꯤ ꯂꯥꯝꯗꯦ ꯑꯩꯗꯤ ꯃꯔꯝꯗꯤ ꯑꯩꯗꯤ ꯇꯨꯏꯁꯟ ꯃꯐꯝꯗ ꯅꯨꯡꯇꯤꯒꯤ ꯑꯩꯅ ꯆꯠꯂꯤꯖ‌ꯦ ꯆꯥꯕ ꯆꯠꯄꯒ ꯆꯞ ꯃꯥꯟꯅꯩ
ꯍꯣꯏ ꯅꯪꯕꯨꯗꯤ ꯆꯥꯕ ꯆꯠꯄ ꯑꯣꯏꯔꯝꯕ ꯌꯥꯏ ꯑꯩꯈꯣꯏꯗꯤ ꯀꯩꯌꯝ ꯆꯥꯗꯕꯩ ꯉꯁꯥꯏꯗꯩ ꯐꯃꯨꯡꯖꯤꯗ ꯃꯟ ꯌꯨꯡꯉ ꯑꯗꯨꯝ ꯂꯩꯕꯅꯤꯅꯀꯣ
ꯑꯗꯨꯃꯥꯏꯅ ꯇꯧꯗꯣꯏ ꯑꯣꯏꯔꯗꯤꯅꯦ ꯈꯪꯉꯕ ꯊꯕꯛꯇꯣ ꯑꯗꯨꯃꯥꯏ ꯂꯩꯇꯦ ꯍꯥꯏꯔꯗꯤ ꯑꯩꯒꯤ ꯂꯥꯏꯔꯤꯛ ꯁ‌ꯦ ꯈꯔ ꯄꯥꯍꯟꯅꯤꯗꯅ ꯑꯩꯅ
ꯏꯁ ꯅꯪ ꯂꯥꯏꯔꯤꯛ ꯇ‌ꯣ ꯑꯩꯅ ꯄꯥꯔꯒ ꯑꯩ ꯑ‌ꯦꯛꯖꯥꯝ ꯊꯥꯗ‌ꯣꯏꯔꯥ ꯍꯥꯏꯕꯅꯤꯗ
ꯅꯪꯅ ꯆꯠꯂꯆꯨ ꯀꯅꯥꯅ ꯀꯩ ꯈꯪꯕꯅꯣ
ꯏꯁ ꯏꯁ ꯆꯠꯂꯍꯦ ꯅꯕꯨꯗꯤ ꯈꯪꯉꯣꯏꯀꯣ ꯑꯗꯣ ꯈ ꯈꯪꯅꯤ ꯏꯕꯦꯝꯃ ꯀꯩꯅꯣꯁꯤꯗꯤ ꯀꯩꯅꯣ ꯅ ꯈꯪꯅꯕ ꯃꯤ ꯈꯪ ꯈ‌ꯪꯅꯤ
ꯍꯣꯏ ꯈꯔꯅ ꯍꯣꯏ ꯑꯩ ꯏꯃꯥ ꯆꯨꯝꯃꯦ ꯁꯥꯇ꯭ꯔꯅꯗꯤ ꯈꯪꯉꯅꯤ ꯑꯣꯖꯥꯅꯗꯤ ꯀꯩꯁꯨ ꯈꯪ ꯄꯣꯠꯅꯇ‌ꯦ
ꯑꯣꯖꯥꯅ‌ ꯗꯤ ꯀꯩꯁꯨ ꯈꯪꯉ‌ꯣꯏ ꯅꯪ ꯑꯣꯖꯥꯅ ꯈꯪꯕ ꯁꯥꯇ꯭ꯔꯥ ꯑꯣꯏꯔꯒꯅ ꯑꯃꯨꯛ ꯈꯔ ꯈꯪꯅꯤ
ꯅꯪꯅ ꯂꯥꯛꯇꯕꯗꯤ ꯅꯣꯏ ꯑꯣꯖꯥꯅ ꯈꯪꯅꯤꯗꯣ ꯑꯩꯅ ꯂꯥꯛꯇꯕꯗꯤ ꯈꯪꯉꯣꯏ ꯑꯩꯗꯤ ꯀꯩꯁꯨ ꯂꯩꯕ ꯃꯤ ꯅꯠꯇꯦ
ꯑꯩ ꯃꯍꯨꯠꯇ ꯃꯤ ꯊꯔꯗꯤ ꯃꯤ ꯃꯤ ꯄꯨꯝꯅꯃꯛ ꯉꯛꯑꯅꯤ ꯀꯩꯅꯣ ꯁꯤꯕ‌ꯣ ꯑꯩꯁꯤ ꯁꯦꯁꯤ ꯇꯝꯕ ꯃꯤꯔꯥ
ꯎꯝ ꯑꯗꯨꯒꯅꯦ ꯈꯪꯉꯕ ꯑ ꯅꯪ ꯍꯟꯗꯛ ꯑꯦꯛꯖꯥꯝ ꯊꯔꯨꯕꯗꯣ ꯂꯏꯌ‌ꯦꯕ ꯅꯠꯇꯦ ꯂꯨꯏ ꯍꯥꯏꯕ꯭ꯔ ꯅꯪ ꯍꯥꯏꯕꯗꯨꯕꯣ
ꯑꯗꯨꯝ ꯈꯔ ꯍꯥꯟꯅꯗꯩ ꯍꯥꯏꯔꯨꯔꯗꯤ ꯈꯤꯇꯪ ꯍꯟꯇꯛꯅ ꯀꯣꯏꯁꯟꯗꯣ ꯈꯪꯉꯤꯗꯅ
ꯑꯩꯖꯨ ꯌꯨꯝꯗ ꯊꯥꯎꯑꯣ ꯊꯥꯎꯑꯣꯗꯤ ꯍꯥꯏꯕꯅꯦ ꯑꯗꯣ ꯑꯩ ꯀꯩꯌꯝ ꯍꯩꯇꯕꯒꯤ ꯊꯅꯤꯡꯗꯕ
ꯊꯥꯎ ꯌꯥꯗꯔꯣ
ꯑꯩꯅ ꯐꯨꯒꯗꯕ ꯃꯤ ꯈꯔꯖꯨ ꯂꯩ ꯁ꯭ꯋꯥꯏꯗ
ꯀꯅꯥ ꯑꯩ ꯉꯏꯈꯣꯀꯣ ꯉꯏꯈꯣꯀꯣ ꯆꯥꯝ ꯇꯔꯥꯅ‌ꯦ ꯍꯥꯏꯔꯛꯑꯣ ꯀꯅꯥꯅꯣ ꯅꯪ ꯐꯨꯗꯣꯏꯁꯤꯅ
ꯑꯩꯈꯣꯏ ꯁ꯭ꯋꯥꯏꯗ ꯂꯝ ꯍꯦꯟꯕ ꯑꯃ ꯂꯩꯌꯦ ꯑꯩꯅ ꯍꯧꯖꯤꯛ ꯃꯥ ꯆꯩ ꯆꯗꯣꯏ ꯉꯥꯏꯔ ꯂꯩꯔꯕꯅꯦ ꯐꯣꯟꯁꯦ ꯊꯝꯈꯤꯕꯗꯒꯤꯗꯤ ꯃꯥ ꯐꯨꯔꯅꯤꯅ ꯀꯤꯕꯅꯖꯨ ꯂꯣꯏꯔꯦ
ꯅꯪꯅ ꯁꯤ ꯂꯝꯕꯤ ꯆꯠꯄ ꯐꯥꯎ ꯍꯦꯛ ꯋꯔꯤ ꯁꯅꯍꯟꯗꯅ
ꯇꯧꯋꯦꯕ ꯇꯨ ꯑꯥꯁꯤ ꯑꯃꯨꯛꯁꯨ ꯇꯧꯔꯦꯕ ꯑꯃꯨꯛꯁꯨ
ꯀꯩꯅꯣ ꯑꯃꯨꯛꯁꯨ ꯇꯧꯔꯦꯕꯗꯤ ꯀꯩꯅꯣ
ꯑꯃꯨꯛꯁꯨ ꯂꯝ ꯍꯦꯜꯂꯦ ꯐꯨꯅꯤ ꯍꯥꯏꯔꯤꯃꯛꯇꯗꯥ ꯑꯃꯨꯛꯀꯁꯨ ꯂꯝ ꯍꯦꯟꯕ ꯉꯝꯕꯁꯤꯕꯨ ꯀꯩꯅꯣ ꯍꯥꯏꯕꯅꯤꯗ
ꯑꯗꯨꯗꯤ ꯐꯨꯗꯠꯂꯣ
ꯆꯠꯀꯅꯤ ꯑꯩꯅ
ꯂꯣꯏꯔꯒ ꯑꯃ ꯌꯦꯟꯗꯣ ꯆꯥꯝꯕ ꯂꯣꯏꯔꯀꯥꯟ ꯐꯨꯗꯠꯂꯣ
ꯍꯣꯏ ꯑꯩꯅꯦ ꯑꯉꯥꯡ ꯈꯔ ꯄꯈꯣꯟ ꯑꯝꯇ ꯁꯤꯒꯦ
ꯁꯤ ꯁꯤꯁꯨ ꯑꯉꯥꯡ ꯈꯔ ꯄꯥꯈꯣꯟꯁꯤꯒꯦ ꯀꯥꯏꯅ ꯑꯦ ꯑꯍꯟ ꯆꯦꯆꯦ
ꯑꯩ ꯈꯤꯇꯪ ꯇꯪ ꯀꯣ
ꯏꯁ ꯏꯁ ꯑꯗꯣ ꯅꯪꯒꯤ ꯅꯅꯥꯎ ꯅꯨꯄꯤ ꯑꯃ ꯅꯪꯅ ꯉꯁꯥꯏ ꯑꯩꯉꯣꯟꯗ ꯀꯩꯅꯣ ꯇꯧ ꯀ ꯍꯥꯏꯔꯛꯄꯗꯣ ꯀꯩꯗꯧꯔꯤꯅꯣ ꯑꯗꯣ
ꯑꯗꯨꯝ ꯅꯠꯇꯦ ꯑꯗꯨꯝ ꯐꯣꯇꯣꯁꯨꯠ ꯇꯧꯔꯤꯅꯤ
ꯀꯝꯄꯤꯇꯤꯁꯟ ꯂꯕ
ꯅꯠꯇ ꯃꯅꯦ ꯈꯪꯗꯦ ꯑꯩꯁꯨ ꯃꯅ ꯅꯣꯏ ꯏꯃꯥꯟꯅꯕ ꯏꯃꯥꯟꯅꯕꯤ ꯁꯤꯡ ꯇꯧꯍꯨꯟꯂꯛꯑꯣ ꯍꯥꯏꯕꯗꯨꯗ ꯇꯧꯍꯜꯂꯤꯅꯤ꯫
ꯑꯦ ꯀꯝꯄꯤꯇꯤꯁꯟ ꯅꯠꯇ꯭ꯔꯗꯤ ꯀꯩꯒꯤꯅꯣ
ꯈꯪꯗꯤꯌꯦ ꯃꯨꯖꯦ ꯄꯇꯥꯅꯍꯤ ꯑꯩꯁꯨ ꯈꯪꯗꯤꯌꯦ
ꯑꯗꯣ ꯃꯁꯛ ꯑꯩꯅ ꯍꯥꯟꯅ ꯎꯔꯝꯃꯦ
ꯎꯔꯝꯕ꯭ꯔꯣ
ꯑꯥ ꯅꯪꯅ ꯊꯒꯠꯂꯛ ꯅꯪꯅ ꯊꯒꯠꯂꯛꯄ꯭ꯔꯣ ꯑꯗꯨꯕꯣ ꯑꯣꯏꯔꯃꯥꯜꯂꯦ ꯑꯩꯅ ꯃꯁꯛꯁꯦ ꯔꯁꯤ ꯑꯃ ꯌꯥꯎꯋꯦ ꯀꯩꯅꯣ ꯑꯥꯏ ꯖꯤ ꯅꯠꯇꯦ ꯏꯁꯇꯦꯇꯁꯇꯔ ꯀꯩꯅꯣꯝ ꯊꯒꯠꯇꯕ꯭ꯔꯥ ꯑꯦꯞ ꯕꯤꯗ
ꯑꯪ ꯑꯦꯞꯕꯤꯗ ꯑꯩꯅ ꯔꯤꯁꯦꯌꯔ ꯇꯧꯈꯤꯕꯅꯦ ꯃꯥꯒꯤ ꯑꯃ ꯅꯝꯕꯒꯤꯗꯣ
ꯑꯦꯞ ꯕꯤꯗ ꯅꯪꯒ ꯑꯩꯒꯕꯨ ꯐꯣꯂꯣ ꯇꯧꯅꯕ
ꯈꯪꯗꯦꯍꯦ ꯅꯪ ꯎꯔꯝꯅꯤ ꯑꯦꯞ ꯕꯤ ꯑꯗꯨꯝ ꯇꯦꯛ ꯇꯧꯕ ꯊꯥꯒꯅ ꯑꯣꯏꯕ꯭ꯔꯥ ꯅꯪꯒ ꯑꯩꯒ ꯐꯔꯦꯟ ꯑꯣꯏꯕ꯭ꯔꯥ ꯑꯣꯏꯗꯕ꯭ꯔꯗꯤ ꯈꯪꯗꯦ ꯁꯥꯏꯍꯦ
ꯁꯥꯏꯌꯦ ꯌꯥꯝ ꯁꯕꯅꯦ ꯑꯩꯈꯣꯏꯗꯤ ꯐꯦꯟ ꯑꯃꯁꯨ ꯌꯗ꯭ꯔꯤꯕꯅꯤ ꯍꯧꯖꯤꯛ ꯉꯁꯤꯗꯤꯅꯦ ꯀꯂꯦꯖꯁꯨ ꯍꯥꯄꯛꯑꯦ ꯀꯂꯦꯖꯁꯦ ꯃꯦꯠꯀꯦ
ꯑꯩꯈꯣꯏꯁꯨ ꯃꯊꯪꯗꯗꯤ ꯍꯥꯞꯐꯟꯂꯛꯇ꯭ꯔꯤ ꯃꯊꯪꯗꯗꯤ ꯍꯐꯟꯂꯛꯀꯦ
ꯑꯩꯅ ꯉꯁꯥꯏ ꯐꯨꯅꯤ ꯍꯥꯏꯕ ꯑꯉꯥꯡꯗꯣ ꯑꯗꯨꯗꯤ ꯃꯣꯔꯣꯛ ꯆꯗꯕꯅꯤ
ꯑꯩꯅ ꯃꯣꯔꯣꯛ ꯈꯔꯥ ꯑꯗꯨꯝ ꯄꯤꯖꯕꯗꯣ
ꯑꯗꯣ ꯅꯪ ꯈꯣꯟꯗꯣ ꯌꯥꯝ ꯇꯞꯈ꯭ꯔꯦ
ꯇꯥꯍꯜꯂꯛꯀꯦ
ꯍꯣꯏ ꯍꯣꯏ ꯇꯥꯕꯨꯗꯤ ꯑꯗꯨꯝ ꯇꯥꯏꯗ ꯈꯤꯇꯪ ꯇꯞꯄ ꯑꯗꯣ ꯑꯩꯗꯤ ꯃꯊꯥꯕꯨ ꯁꯥꯔꯨꯔꯕꯅꯦ ꯉꯁꯥꯏꯗꯒꯤ
ꯀꯩꯒꯤ ꯃꯊꯥ ꯁꯥꯏꯕ
ꯊꯕꯛ ꯏꯄꯥꯡ ꯄꯥꯡꯗꯕꯒꯤ ꯍꯩꯖꯥꯡꯗꯣ ꯑꯝꯇ ꯂꯥꯕꯤꯔꯛꯀꯗ꯭ꯔꯥ
ꯏꯁ ꯋꯥꯔꯤꯁꯦ ꯕꯦꯚꯥꯔꯗꯤ ꯍꯦ ꯕꯦꯕꯥꯔꯒꯤꯃꯤ
ꯈꯔ ꯇꯧꯔꯛꯀꯅꯤ ꯑꯩ ꯑꯩꯗꯤ ꯌꯥꯗꯦꯕ ꯒ꯭ꯌꯥꯟꯁꯦ
ꯆꯥꯛ ꯂꯥꯝꯃꯤ ꯋꯥ ꯉꯥꯡꯅꯨꯅꯪ
ꯑꯗꯣ ꯊꯣꯡ ꯍꯧꯔꯗꯣꯏꯔꯣ ꯅꯪꯁꯨ ꯁꯦꯝ ꯁꯥꯗꯣꯏꯔꯥꯕ
ꯁꯥꯗꯣꯏꯅꯦ ꯗ꯭ꯔꯦꯁ ꯍꯣꯡꯗꯣꯛꯑꯒ
ꯑꯥ
ꯁꯦꯝ ꯁꯥꯔꯒ ꯆꯥꯊꯣꯛꯑꯒ ꯍꯋꯥꯏ ꯁꯪꯅ ꯊꯕꯛ ꯇꯧꯒꯦ ꯑꯩꯒꯤ ꯊꯕꯛꯁꯦ ꯈꯪꯈꯤꯗꯅ ꯑꯩꯒꯤ ꯊꯕꯛꯁꯦ ꯈꯪꯉꯤꯗꯅ
ꯄꯔꯗꯥꯗꯣ
ꯀꯔꯤ
ꯑꯩꯈꯣꯏ ꯁꯤꯗ ꯄꯔꯗꯥ ꯅꯨꯡꯁꯤꯠ ꯍꯨꯝꯕꯅꯤꯗ ꯑꯗ ꯄꯥꯈꯠꯂꯨꯔꯦ ꯑꯩꯗꯤ ꯋꯥꯔꯤ ꯁꯥꯟꯅꯔꯤꯀꯥꯟꯗ ꯀꯩꯅꯣꯝ ꯂꯦꯡꯉꯛꯑꯦꯅ ꯈꯜꯂꯨꯔꯦ
ꯅꯪ ꯀꯩꯗꯧꯔꯤꯅꯣ
ꯑꯩ ꯐꯨꯔꯤꯠ ꯂꯤꯠꯁꯤꯟꯒꯦ ꯇꯧꯔꯤ
ꯑꯣ ꯅꯍꯥꯟ ꯑ ꯀꯩꯅꯣꯒꯤ ꯐꯦꯔꯋꯦꯜ ꯄꯥꯔꯇꯤ ꯇꯧꯕꯗ ꯅꯪ ꯌꯦꯡ ꯆꯠꯄ꯭ꯔꯥ
ꯆꯠꯇꯦꯍꯦ ꯑꯩ ꯌꯨꯝꯗ ꯂꯩꯗꯨꯗꯤ ꯑꯥ ꯌꯨꯝꯗ ꯂꯩꯕꯅꯤꯅ ꯆꯠꯇꯦ
ꯅꯍꯥꯟ ꯀꯣꯏ ꯆꯠꯄ ꯅꯣꯏ ꯆꯥꯛ ꯆꯥꯅꯕꯗꯨꯗ ꯂꯥꯛꯏꯔꯣ
ꯎꯝ ꯆꯥꯛ ꯆꯥꯟꯅꯕꯒꯤ ꯑꯌꯨꯛꯇꯣ ꯑꯗꯨꯗ ꯂꯥꯛꯏꯕ
ꯑꯣ ꯍꯟꯗ꯭ꯔꯦ ꯑꯗꯒꯤ ꯑꯗꯨꯝ
ꯑꯗꯨꯗꯩ ꯍꯟꯗ꯭ꯔꯦ ꯑꯗꯨꯗꯩ ꯑꯗꯨꯝ ꯂꯩꯔꯅꯤ ꯂꯩꯔꯅꯤ ꯂꯩꯔꯅꯤ ꯂꯩꯔꯅꯤ ꯑꯗꯨꯝ ꯂꯩꯔꯅꯤ ꯑꯗꯣ ꯑꯗꯨ ꯑꯩꯅ ꯍꯟꯅꯤꯡꯕ ꯅꯨꯃꯤꯠ ꯁꯖꯤꯟ ꯍꯧꯔꯒ
ꯑꯣ
ꯎꯝ
ꯑꯩꯒꯤ ꯅꯨꯄꯥꯁꯨꯅꯦ ꯁꯥꯏꯀꯜꯗꯅꯦ ꯑꯦꯛꯁꯔꯁꯥꯏꯁ ꯂꯥꯛꯏꯅꯦꯅ ꯇꯧꯕꯅꯦꯕ
ꯅꯪ ꯅꯨꯄꯥꯗꯣ ꯅꯪꯅ ꯄꯤꯖꯃꯗꯅ ꯅꯣꯏꯔꯦ ꯍꯥꯏꯅꯦ
ꯅꯣꯏꯗꯦꯍꯦ ꯀꯥꯏꯗꯩꯅꯣ ꯃꯌꯥꯡ ꯀꯪꯉꯦ ꯍꯥꯏꯔꯨꯕꯕꯨ ꯑꯩ ꯏꯋꯥ ꯂꯧꯗꯦ ꯍꯥꯏꯔꯛꯑꯦ
ꯍꯥꯏꯔꯛꯀꯅꯤ ꯑꯩꯅ ꯃꯥ ꯍꯟꯗꯛ ꯈꯔ ꯄꯥꯛꯊꯣꯛꯏꯃꯦ
ꯑꯣ ꯅꯪꯅ ꯍꯦꯟꯖꯟꯕꯩꯅꯤꯗꯅ ꯑꯗꯨꯗꯤ
ꯍꯥꯥ
ꯅꯪꯅ ꯅꯣꯏ ꯍꯥꯏꯔꯨꯗꯅ ꯑꯩꯅ ꯌꯥꯡ ꯀꯪꯉꯦ ꯍꯥꯏꯕꯒꯁꯦ ꯂꯧꯕꯤꯕ ꯅꯠꯇꯦ
ꯑꯩꯁ ꯂꯣꯏꯔꯦꯍꯦ ꯑꯩꯒꯤ ꯇꯜꯂꯦ ꯅꯪ ꯋꯥꯔꯤꯗꯨꯗꯤꯀꯣ ꯁꯛꯊꯨ ꯍꯥꯍꯥ
ꯑꯩꯅ ꯌꯥꯝ ꯅꯣꯏꯕ ꯅꯠꯇꯦ ꯑꯦꯛꯁꯔꯁꯥꯏꯁꯇꯣ ꯇꯧꯗ꯭ꯔꯁꯨ ꯌꯥꯅꯤ
ꯌꯥꯝꯅ ꯅꯣꯏꯕꯕꯨꯗꯤ ꯅꯠꯇꯦꯕ ꯑꯗꯣ ꯃꯥ ꯑꯗꯨꯝ ꯅꯣꯏ ꯑꯗꯨꯝ ꯌꯥꯝ ꯅꯣꯏꯕ ꯅꯠꯇꯦ ꯍꯥꯏꯔꯒ ꯑꯗꯨꯝ ꯂꯩꯔꯗꯤ ꯃꯥ ꯍꯦꯟꯒꯠꯂꯛꯀꯅꯤ ꯍꯥꯏꯕ ꯃꯥ ꯋꯦꯠꯇꯣ ꯃꯥ ꯐꯅꯌꯥꯝ ꯍꯦꯟ ꯃꯥꯗꯤ ꯋꯦꯠ ꯃꯔꯤ ꯃꯉꯥ ꯍꯦꯟꯒꯠꯂꯁꯨ ꯅꯣꯏꯕꯗꯣ ꯄꯥꯡꯈꯪꯗ꯭ꯔꯤꯗꯨ ꯎꯗ꯭ꯔꯣ
ꯑꯗꯨꯅꯦ ꯑꯗꯨꯗꯨꯅ ꯑꯗꯨꯝ ꯂꯩꯖꯁꯅꯨ ꯃꯁꯥꯗꯣ ꯐꯅ ꯂꯩꯖꯁꯅꯨ ꯍꯥꯏꯕꯁꯦ ꯌꯥꯗꯦꯕ
ꯑꯗꯣ ꯃꯥꯗꯤ ꯍꯥꯏꯗꯤ ꯋꯦꯠ ꯃꯔꯤ ꯃꯉꯥ ꯍꯦꯟꯒꯠꯂꯁꯨ ꯀꯩꯁꯨ ꯌꯥꯝ ꯈꯪꯗꯦꯗꯅ ꯑꯩ ꯑꯣꯏꯔꯗꯤ ꯑꯩ ꯑꯣꯏꯔꯗꯤ ꯈꯪꯒꯅꯤ ꯍꯥꯏꯕ ꯑꯩ ꯑꯣꯏꯔꯗꯤ ꯋꯦꯠ ꯃꯣꯔꯤ ꯃꯉꯥ
ꯑꯆꯥꯄꯣꯠ ꯇꯞꯇꯥꯏ ꯀꯊꯜꯂꯁꯨ ꯆꯥꯛꯁꯨ ꯑꯗꯨꯝ ꯆꯥꯏ ꯃꯣꯏꯗꯤ ꯅꯨꯡꯗꯥꯡꯁꯨ ꯆꯔꯥ ꯍꯦꯟꯕꯅꯦ ꯑꯗꯨꯒ ꯁꯥꯖꯦꯜꯒ ꯇꯧꯗꯅ ꯃꯥꯅ
ꯃꯥ ꯅꯨꯡꯗꯥꯡꯗ ꯌꯦꯔꯨꯝ ꯃꯉꯥ ꯆꯥꯔ ꯇꯣꯛꯑꯦ ꯑꯩꯅ ꯑꯁꯅꯡꯗꯤ ꯈꯪꯗꯣꯛ
ꯆꯥꯗꯕ ꯅꯨꯃꯤꯠꯁꯨ ꯌꯥꯎꯕꯅꯦ ꯍꯥꯏꯕ
ꯍꯝ
ꯀꯩꯅꯣ ꯈꯪꯗꯦ ꯑꯣꯏꯕ
ꯐꯔꯛ ꯃꯤꯇꯥ ꯀꯥꯟꯅꯅꯤ ꯍꯥꯏꯕ ꯃꯥ ꯃꯥꯅ ꯌꯦꯟ ꯆꯥꯕꯗꯤ ꯉꯝꯗꯕꯅꯤꯅ ꯁꯥꯖꯦꯟ ꯇꯧꯔꯒ ꯕꯣꯇꯤꯟ ꯆꯥꯎ ꯍꯥꯏꯕꯅꯤꯅ ꯌꯦꯟ ꯆꯥꯕꯗꯤ ꯉꯝꯗꯕꯅꯤꯅ ꯑꯗꯨ ꯑꯣꯏꯅ ꯆꯥꯔꯦ ꯏꯃꯥꯕ
ꯄꯦꯜꯂꯕꯅꯦ ꯑꯩꯗꯤ
ꯍꯥꯟꯅꯗꯤ ꯃꯥꯒꯤ ꯃꯥꯥꯏꯒꯤ ꯃꯁꯥ ꯐꯨꯡꯒꯠꯄꯗꯣ ꯈꯪꯉꯝꯗꯦꯕ ꯍꯟꯗꯛꯀꯤ ꯑꯩꯅ ꯆꯥꯛ ꯆꯥꯅꯕꯒꯤ ꯑꯩꯈꯣꯏꯒꯤ ꯂꯥꯛꯄꯒꯤꯁꯤꯗ ꯐꯖꯥꯝ ꯐꯨꯝꯒꯠ ꯂꯩꯔꯝꯃꯤ ꯃꯥ ꯃꯥꯗꯣ ꯐꯒꯠꯂꯒ
ꯌꯨꯑ꯭ꯔ ꯑꯃꯇ ꯂꯧꯕꯤꯈꯤꯗ꯭ꯔꯦ
ꯑꯩ ꯑꯁ ꯅꯪ ꯍꯥꯟꯅꯗꯤ ꯀꯩꯁꯨ ꯅꯪ ꯊꯟꯕꯗꯣ ꯀꯩꯁꯨ ꯅꯪ ꯑ ꯅꯣꯏꯔꯦ ꯍꯥꯏꯗꯒꯁꯨ ꯈꯪꯉꯝꯗꯕꯅꯤ ꯍꯟꯗꯛꯇꯤ ꯈꯔ ꯐꯪꯉꯤꯅꯦꯅ ꯍꯥꯏꯕꯅꯦ ꯑꯩꯈꯣꯏꯅ
ꯃꯀꯟꯁꯦ ꯃꯉꯥ ꯊꯣꯛꯅ ꯍꯦꯛꯇ ꯀꯩꯅꯣ ꯇꯧꯔꯒꯦ
ꯍꯣꯏ ꯃꯈꯜ ꯃꯈꯉꯥ ꯃꯥꯏ ꯃꯉꯥ ꯊꯣꯛꯅ ꯈꯥꯏꯗꯣꯏꯅꯤ ꯑꯗꯨꯝ ꯉꯥꯎꯔꯕꯣ
ꯃꯈꯟꯁꯦ ꯃꯉꯥ ꯊꯣꯛꯅ ꯀꯛꯀꯦ ꯃꯤ ꯈꯠꯅꯗꯅꯕ
ꯀꯛꯀꯅꯨꯍꯦ ꯑꯗꯨꯝ ꯊꯣꯡꯕꯗꯣ ꯍꯣꯏꯦꯟ ꯆꯤꯃꯤ ꯂꯧ ꯀꯩꯅꯣ
ꯄꯣꯠꯁꯛꯀꯨꯝꯕ ꯑꯗꯨꯕꯨ ꯍꯣꯏ ꯃꯥ ꯋꯥ ꯇꯥꯏ ꯃꯈꯟꯁꯤ ꯃꯉꯥ ꯊꯣꯛ ꯀꯛꯀꯦ ꯍꯣꯏ ꯀꯅꯥꯗꯅꯕ ꯑꯣꯏ
ꯎꯝ ꯑꯩ ꯆꯥꯅꯤꯡꯕꯅꯦ ꯑꯩꯁꯨ ꯆꯥꯅꯤꯡꯉꯦ ꯍꯥꯏꯕ ꯁꯣꯝꯗ ꯑꯩꯉꯣꯟꯗ ꯃꯤ ꯑꯃꯅ ꯑꯅꯤ ꯊꯨꯡꯈ꯭ꯔꯗꯤ ꯀꯃꯥꯏ ꯇꯧꯅꯤ ꯇꯧꯔꯛꯦ
ꯌꯥꯏꯔꯦ ꯅꯪ ꯊꯝꯃꯣ ꯊꯝꯃꯣ ꯌꯥꯏ ꯏꯟꯖꯥꯡ ꯗꯨꯄꯥꯜ ꯁꯦꯝꯖꯔꯣꯀꯣ
ꯑ ꯑ
ꯊꯝꯒꯦ ꯑꯩ ꯊꯝꯒꯦ ꯑꯩ ꯊꯝꯒꯦ
ꯍꯣꯏꯅꯤꯍꯦ